ꯍꯂꯣ
ꯑꯥ
ꯏ ꯗꯒꯔ
ꯑꯗꯨꯗꯤꯟ ꯇ ꯍ ꯆꯄꯤꯅꯤ ꯆꯥꯛ ꯇꯔꯒ
ꯅꯪ ꯑꯗꯣ ꯀꯩ ꯃꯇꯝꯗ ꯂꯧꯊꯣꯛꯀꯦꯔꯥ
ꯈ ꯂꯩꯅꯦ ꯑꯥꯏꯒ ꯃꯥꯒꯤ ꯐꯦꯔ ꯑꯞꯄꯥꯗꯒꯦ ꯃꯊꯥꯛꯀꯤꯗꯤ ꯑꯗꯨꯝ ꯌꯥꯕ ꯍꯧꯔꯦ ꯑꯗꯨ ꯑꯣꯏꯔꯁꯨ ꯃꯈꯥꯒꯤꯁꯦ ꯈꯔ ꯇꯄ ꯑꯗꯨ
ꯑꯁ ꯈꯪꯗꯦ ꯂꯩꯁꯔꯤꯉꯩꯗ ꯌꯥꯁꯦ ꯌꯥꯗꯕꯅꯤꯅ ꯑꯩꯁꯨ
ꯑꯣ ꯅꯪꯒꯤꯗꯣ ꯀꯃꯥꯏꯅ ꯇꯧꯔꯦ ꯅꯍꯥꯟꯗꯣ ꯑꯩ
ꯍꯧꯖꯤꯛꯇꯤ ꯅꯥꯗ꯭ꯔꯦ ꯅꯨꯃꯤꯠ ꯑꯃꯅꯤꯅꯤ ꯉꯥꯛꯛꯇ ꯅꯥꯔꯒ ꯇꯣꯛꯈ꯭ꯔꯦ
ꯑꯣ ꯑꯅꯥꯎꯕ ꯍꯧꯒꯠꯄꯒꯤ ꯑꯣꯏꯔꯝꯅꯦ
ꯎꯝ ꯑꯩꯗꯨ ꯈꯪꯗꯦ ꯑꯩꯅ ꯌꯦꯡꯕ ꯃꯇꯝꯗ ꯇꯪꯈꯥꯏꯐꯥꯎꯝꯗꯤ ꯍꯧꯋꯦꯕꯀꯣ ꯑꯗꯨꯒꯤ ꯃꯅꯨꯡ ꯈꯣꯏꯗꯣ ꯍꯧꯗꯕꯗꯨꯗ ꯑꯗꯨꯝ ꯅꯥꯕ ꯑꯀꯟꯕꯒꯨꯝꯕ ꯆꯥꯜꯂꯤ
ꯑꯩꯒꯤꯁꯨ ꯇꯪꯈꯥꯏ ꯍꯥꯎ ꯍꯣꯔꯦꯟ ꯃꯈꯥꯒꯤꯗꯤ ꯃꯊꯛꯇꯗꯤ ꯊꯣꯛꯇ꯭ꯔꯤ
ꯃꯥ ꯏ ꯊꯉꯅꯔꯖ ꯏ
ꯅꯕꯕ ꯍꯕꯗꯣ
ꯎꯝ ꯍꯧꯖꯤꯛ ꯑꯃꯗꯤ ꯈ꯭ꯔꯤꯁꯇꯅ ꯃꯪꯒꯜ ꯆꯥꯔꯒ ꯁꯣꯏꯔꯒ ꯑꯗꯨ ꯃꯐꯝꯗ ꯆꯥꯕꯤꯕꯒꯨꯝꯕ ꯅꯨꯡꯃꯥꯏ ꯇꯧꯔ ꯑꯗꯨꯝꯕ
ꯑꯩꯈꯣꯏꯒꯤ ꯗꯨꯀꯥꯟꯗ ꯑꯃꯨꯛ ꯆꯪꯕ꯭ꯔꯥ ꯅꯣꯏ
ꯁꯪ ꯁꯪꯗ꯭ꯔꯔꯤꯒ
ꯎꯝ ꯃꯤ ꯑꯅꯥꯕ ꯂꯥꯛꯄ ꯃꯥꯜꯂꯦ ꯑꯅꯤ ꯑꯍꯨꯝ
ꯍꯣꯏ ꯑꯅꯤꯒꯨꯝꯕ ꯑꯣꯏꯅ ꯍꯟꯇ‌ꯛ ꯃꯥ ꯊ ꯆꯪꯗ꯭ꯔꯦ
ꯑꯩꯗꯤ ꯆꯠꯈꯤꯕꯗꯣ ꯃꯤ ꯑꯃ ꯑꯅꯥꯎꯕ ꯂꯥꯛꯑꯦꯕ ꯇꯥꯡꯀꯨꯜꯒꯤ ꯃꯤ ꯑꯗꯣ ꯃꯥꯁꯨ ꯊꯥ ꯑꯃꯈꯛꯇ ꯁꯨꯔꯒ ꯇꯣꯛꯈ꯭ꯔꯕ
ꯀ ꯀꯩꯔꯥ
ꯃꯣꯏ ꯃꯣꯏꯗꯣ ꯀꯣꯂꯦꯖ ꯇꯝꯅꯤꯡꯕ ꯃꯥꯜꯂꯦ
ꯑꯣꯁꯨ ꯃꯤꯁꯤꯤꯕꯁ ꯋꯥꯗ ꯋꯥ ꯎꯝ
ꯑꯁ ꯍꯣꯏ ꯃꯣꯏ ꯃꯄꯨꯁꯨ ꯅꯨꯡꯁꯤꯖꯦ ꯅꯨꯡꯁꯤꯌꯦꯦ ꯑꯅꯥꯎꯕ ꯑꯗꯨꯝ ꯂꯥꯛꯀꯗꯤ ꯑꯅꯥꯎꯕꯗꯣ ꯑꯃꯨꯛ ꯇꯝꯅꯤꯅ
ꯃꯣꯏꯁꯨ ꯑꯍꯤꯡꯗꯨ ꯄꯨꯡ ꯅꯥꯏꯟ ꯇꯦꯟ ꯐꯥꯎꯒꯨꯝꯕ ꯂꯩꯔꯗꯤ ꯄꯦ ꯇꯨ ꯈꯔ ꯌꯥ ꯃꯗꯤ ꯐꯕꯗꯧꯕ ꯍꯥꯏꯗꯤ ꯌꯥꯝ ꯁꯤꯠꯇꯕꯁꯨ ꯅꯠꯇꯦꯅ ꯌꯥꯝ ꯁꯤꯠꯂ ꯇ ꯈꯔ ꯈꯔ ꯀꯩꯅꯣ ꯇꯧꯔꯗꯤ ꯋꯥꯔꯁꯨ ꯋꯥꯅ ꯑꯗꯨꯝ ꯂꯧꯕꯤꯒꯅꯦꯕ
ꯑꯦꯠꯒꯨꯝꯕ ꯄꯤꯔꯗꯤꯀꯣ ꯃꯤ ꯌꯥꯝꯒꯅꯤ ꯈꯔ ꯋꯥꯔꯁꯨ ꯇꯧꯒꯦꯅ
ꯏꯁꯇꯥꯔꯇꯤꯡ ꯍꯣ
ꯎꯝ
ꯍꯟꯗ ꯊꯦꯡꯕꯗ ꯍꯟꯕꯗꯨꯅꯤ ꯏꯔꯥꯡꯒ ꯐꯠꯇꯕ ꯇꯝꯃꯅꯤ
ꯑꯗꯨꯠꯇꯒꯅꯦ
ꯁꯤ ꯅꯒꯥꯝꯄꯥꯗ ꯅꯪ ꯅꯍꯥꯟ ꯁꯦꯀꯦꯟ ꯍꯦꯟꯒꯤ ꯊꯥꯒꯠꯄꯗꯣ ꯅꯣꯏ ꯈꯨꯟꯒꯤ ꯅꯨꯄꯤꯗ ꯅꯣꯏ ꯏꯃꯨꯡ ꯊꯣꯛꯄ꯭ꯔꯥ
ꯍꯣꯏ ꯍꯣꯏ ꯑꯟꯇꯤꯅꯤꯗ ꯑꯅꯤꯗꯣ ꯍꯣꯏ ꯏꯄꯥ ꯍꯈꯣꯏꯒꯤ ꯌꯥꯝ ꯁꯤꯠꯄꯗꯤ ꯅꯠꯇꯕ ꯃꯥꯜꯂꯦꯗ
ꯑꯣ ꯀꯔꯝꯕ ꯅꯨꯡꯒꯤ ꯑꯣꯏꯕꯅ
ꯎꯝ ꯑꯅꯤ ꯄꯥꯝꯕꯅꯦ ꯃꯣꯏꯗꯣ ꯑꯁ ꯐꯤꯔꯣꯜꯁꯨ ꯑꯅꯥꯎꯕ ꯁꯦꯠꯄ ꯐꯪꯗ꯭ꯔꯦ ꯍꯟꯗꯛꯇꯤ
ꯍꯦ ꯈꯨꯂꯂꯨ ꯄꯇ꯭ꯔꯥ ꯀꯨꯟꯗ꯭ꯔꯥ ꯀ ꯉ ꯇꯁꯦꯂꯑꯦ ꯄꯨꯂꯣꯒ꯭ꯔꯥ ꯃꯅꯥ ꯁꯣꯏꯒꯤꯗ ꯌꯦꯡꯈ꯭ꯔꯦꯅꯒ ꯅꯒꯥ ꯃꯄꯜꯁꯦ ꯌꯥꯝ ꯑꯦꯛꯁꯄꯦꯟꯁꯤꯞ ꯑꯣꯏꯈ꯭ꯔꯦ ꯑꯩꯒꯤꯗꯤ ꯍꯟꯗꯛꯁꯦ
ꯃꯥꯟ ꯈꯔ‌ꯦꯀꫭ ꯃꯣꯏ ꯅꯍꯥꯟꯗꯤ ꯑꯁ ꯌꯥꯡꯈꯥꯏ ꯌꯥꯡꯈꯥꯏꯁꯨ ꯌꯥꯝ ꯌꯥꯝ ꯐꯕ ꯑꯗꯨꯝ ꯐꯪꯉꯦꯕ ꯉꯇꯤ ꯑꯁ
ꯅꯍꯥꯟ ꯑꯩ ꯆꯠꯄꯗꯨ ꯐ꯭ꯔꯣꯛ ꯆꯥꯝꯃ ꯆꯥꯝꯃꯉꯥꯒꯤ ꯌꯥꯝ ꯊꯣꯛꯄꯅꯦ ꯑꯗꯨꯝ ꯐꯖꯕꯗꯤ ꯌꯥꯎꯕꯅꯤ ꯑꯗꯣ ꯅꯨꯡꯁꯥ ꯁꯥꯃꯟꯕꯒꯤ ꯇꯟꯕ ꯄꯩꯁꯥꯁꯨ ꯌꯥꯎꯗ ꯇꯧꯔꯕ ꯑꯗꯨꯒꯤꯅꯤ ꯑꯥ ꯄꯣꯂꯣ ꯒ꯭ꯔꯥꯝ ꯃꯅꯥꯛꯇ ꯂꯝꯕꯤ ꯃꯅꯥꯛ ꯈꫭꯏꯗꯣ ꯑꯗꯨꯒ ꯀꯨꯔꯇꯥ ꯃꯃꯥꯈꯣꯏꯒꯤꯗꯣ ꯂꯨꯄꯥ ꯀꯨꯟ ꯀꯨꯟꯒꯤ ꯊ ꯑꯗꯣ ꯑꯩꯒꯤ ꯑꯟꯇꯤꯁꯨ ꯑꯅꯤꯔ ꯂꯧꯔ ꯈꯜꯂꯗꯤ ꯌꯥꯝ ꯐꯖꯕ ꯊꯣꯛ ꯀꯅꯤꯗꯨ ꯇꯟꯕꯗ ꯃꫭꯏꯗꯤ ꯅꯨꯡꯁꯥ ꯌꯥꯝ ꯁꯥꯕꯅꯤꯅꯀꯣ ꯃꯤꯅ ꯌꯥꯝꯂꯒ ꯐꯖꯅꯥ ꯐꯖꯥꯕ
ꯅꯣꯡ ꯆꯨꯕ ꯅꯨꯃꯤꯠꯀꯨꯝꯕꯗꯣ ꯕꯖꯥꯔ ꯆꯠꯄ ꯅꯨꯡꯉꯥꯏꯌꯦ ꯃꯣꯏ ꯗꯨꯀꯥꯟ ꯐꯥꯝ ꯏꯁꯤꯡ ꯆꯝꯃꯤ ꯂꯥꯛꯇꯕꯅꯤꯅ ꯑꯗꯨꯝ ꯗꯤꯁꯀꯥꯎꯟ ꯈꯔ ꯈꯔ ꯉꯥ ꯉꯥꯡꯕꯗꯣ ꯌꯥꯝ ꯅꯨꯡꯉꯥꯏꯌꯦꯕ ꯃꯤ ꯌꯥꯝꯅꯗꯤ ꯑꯁ ꯃꯁꯨ
ꯍꫭꯏ ꯑꯁꯤ ꯎꯄꯥꯏ ꯂꯩꯇ‌ꯦ
ꯎꯝ ꯅꯒꯥ ꯃꯄꯥꯥꯜꯒꯤ ꯄꫭꯠ ꯆꯩꯁꯤꯡ ꯇꯨ ꯂꯧꯕ ꯉꯝꯗ꯭ꯔꯦ ꯑꯩꯈꯣꯏꯗꯤ ꯇꯥꯡꯈ꯭ꯔꯦ
ꯄꯣꯂꯣ ꯒ꯭ꯔꯥꯎꯟꯗꯒꯤꯅ ꯑꯩꯒꯤꯗꯤ ꯆꯞ ꯆꯥꯔꯦ ꯅꯛꯇꯤ ꯑꯗꯨꯒꯤ ꯄꯣꯠꯉꯛꯇꯅꯤ
ꯄꯣꯂꯣ ꯒ꯭ꯔꯥꯎꯟꯒꯤꯗꯣ ꯁꯤ ꯅꯒꯥ ꯃꯄꯥꯜꯒꯤ ꯌꯣꯟ ꯌꯣꯟ ꯉꯝꯗꯕꯁꯤꯡꯗꯣ ꯃꯣꯏꯗ ꯄꯤꯊꯣꯛꯄꯅꯦꯕ ꯑꯗꯨꯅꯦ ꯑꯩꯈꯣꯏ ꯑꯟꯇꯤ ꯑꯩꯈꯣꯏ ꯑꯗꯨꯃꯥꯏꯅ ꯇꯧꯕꯅꯦ ꯃꫭꯏꯒꯤꯗꫭ ꯄꯨꯂꯞꯇ ꯈꯔ ꯌ‌ꯦꯡ ꯂꯤꯁꯤꯡ ꯑ ꯂꯤꯁꯤꯡ ꯑꯥ ꯋꯥꯟ ꯀꯦ ꯇꯨ ꯀꯦꯒꯨꯝꯕ ꯑꯃꯨꯛ ꯌꯣꯟꯒꯅꯤꯕ ꯃꯣꯏꯒꯤ ꯂꯣꯏꯅ ꯃꯥꯛꯇꯧ ꯑꯗꯨꯒꯤ ꯃꯣꯏꯅ ꯀꯨꯟ ꯀꯨꯟꯊ꯭ꯔꯥ ꯌꯦꯡꯈꯥꯏꯒꯤ ꯑꯗꯨꯝ ꯌꯣꯟ ꯌꫭꯟ
ꯑꯣ
ꯁꯤꯗꯤ ꯗꯨꯀꯥꯟ ꯐꯝꯕꯗꯤ ꯃꯥꯡꯗꯦꯗ ꯃꯣꯏꯒꯤꯁꯨ
ꯍꯣꯏ ꯀꯗꯥ ꯆ ꯍ ꯐ ꯍꯥꯏꯗꯤ ꯄꯩꯁꯥ ꯌꯥꯝ ꯃꯥꯡꯕ ꯃꯥꯜꯂꯦ
ꯎꯝ
ꯇꯪꯈꯥꯏ ꯂꯧꯔꯅꯤ ꯇꯪꯈꯥꯏꯃꯨꯛꯀ ꯀꯩꯅꯣ ꯇꯧꯔꯒ ꯊꯝꯅꯤ ꯁꯣꯂꯁꯟ ꯇꯧꯔ ꯂꯩꯔꯗꯤ ꯈꯔ ꯐꯒꯗꯕ꯭ꯔꯥ ꯃꯣꯏꯁꯨꯀꯣ ꯑꯗꯨ ꯅꯠꯇꯕꯤꯗ ꯕꯟꯗꯔ ꯕꯟꯗꯔ ꯂꯧꯕꯅꯤꯅ ꯎꯄꯥꯏ ꯂꯩꯇꯦ ꯗꯥꯎꯒꯤ ꯋꯥꯅꯤ
ꯎꯝ ꯑꯁꯤ ꯑꯩꯈꯣꯏ ꯂꯩꯀꯥꯏꯗ ꯅꯨꯄꯤ ꯑꯃ ꯁꯂꯦꯛꯁꯟ ꯇꯧꯔꯒ ꯌꯣꯟꯕ ꯅꯨꯄꯤ ꯂꯩꯌꯦ
ꯑ
ꯅꯨꯄꯤꯁꯨ ꯑꯣꯏꯕꯅꯤꯅ ꯏꯂꯦꯛꯁꯟꯁꯨ ꯇꯧꯕꯅꯤꯅ ꯑꯗꯨꯝ ꯐꯥꯏꯗ ꯇꯤ ꯁꯥꯔꯠꯒꯨꯝꯕꯗꯣ ꯆꯅꯤ ꯌꯥꯡꯈꯥꯏꯒꯤ ꯌꯣꯜꯂꯦ ꯕꯖꯥꯔꯗꯁꯨ ꯆꯥꯞ ꯃꯅꯩꯏꯅ ꯍꯥꯎꯞ ꯀꯥꯎꯒꯨꯝꯕ ꯂꯥꯎꯔꯗꯤ ꯌꯥꯝ ꯌꯥꯝ ꯂꯥꯎꯔꯗꯤ ꯆꯅꯤ ꯆꯅꯤꯒꯤ ꯄꯤ ꯍꯥꯏꯌꯦꯕ ꯑꯩꯈꯣꯏ ꯏꯟꯇꯤ ꯑꯩꯈꯣꯏ ꯐꯝꯕꯗꯨꯅ ꯍꯥꯏꯕꯅꯤꯗ ꯅꯪ ꯁꯤ ꯑꯣꯟꯂꯥꯏꯟꯒꯨꯝꯕꯗ ꯌꯣꯜꯂꯣꯅ ꯍꯧꯁꯦꯜꯒꯨꯝꯕ ꯂꯥꯎꯔꯤ ꯍꯣꯡ ꯈꯔ ꯍꯣꯡꯉ ꯄꯤꯕꯅꯦ ꯍꯥꯏꯌꯦ ꯃꯣꯏ
ꯍꯧꯈ꯭ꯔꯣ ꯐꯣꯇꯣ ꯀꯥꯈ꯭ꯔꯣ ꯏꯟꯁꯇꯥꯒ꯭ꯔꯥꯝꯗ ꯊꯥꯒꯠꯄ ꯍꯧꯕ ꯑꯩꯈꯣꯏꯗꯅ
ꯈꯪꯗ꯭ꯔꯦꯗ
ꯍꯥꯞꯄ꯭ꯔꯒ ꯗꯤ ꯑꯦꯝ ꯇꯧ ꯑꯗꯨꯒꯃ ꯂꯩꯅꯩ ꯇꯃꯦꯡꯂꯣꯡꯒꯤꯒꯨꯝꯕꯗ ꯌꯣꯏ ꯃꯀꯣꯗꯣ ꯇꯥꯎꯈ꯭ꯔꯣ ꯑꯩꯁꯨ ꯑꯗꯨ ꯑꯃ ꯇꯧꯅꯤꯨ ꯑꯗꯨ ꯗꯦꯂꯤꯚꯔꯤ ꯇꯥꯅꯉ ꯑꯩꯈꯣꯏꯗꯤ ꯃꯤ ꯂꯩꯇꯕꯒꯤ
ꯇꯃꯦꯡꯂꯣꯡꯒ ꯏꯝꯐꯥꯜꯒꯤ ꯉꯛꯇ ꯑꯣꯏꯔ ꯑꯣꯏꯔꯗꯤ ꯄꯨꯔ ꯅꯨꯡꯉꯥꯏꯅꯤ
ꯑꯗꯨꯗꯤ ꯇꯨꯃꯦꯡꯂꯣꯝꯗ ꯊꯝꯃꯗꯤ ꯀꯩꯃꯥꯟ ꯑꯗꯨꯝ ꯌꯦꯡꯕꯤꯕ ꯌꯥꯏꯑꯕꯀꯣ ꯑꯗꯨꯕꯨ ꯗꯤꯂꯤꯚꯔꯤ ꯇꯧꯅꯤꯉꯥꯏ ꯃꯤ ꯂꯩꯇꯕꯗ ꯋꯥꯅꯤ ꯑꯁ ꯈꯟꯗ ꯑꯣꯅꯥꯒꯤ ꯄꯣꯛꯒ ꯑꯃ ꯌꯣꯟꯝꯕ
ꯕꯤꯖꯤꯅꯦꯁ ꯀꯅꯤ ꯍꯥꯏ ꯑꯗꯨ ꯍꯪꯗ꯭ꯔꯦꯗ
ꯑꯁꯅꯦꯁꯨ ꯇꯧꯗꯗꯤ ꯇ꯭ꯔꯤꯁꯨ ꯇꯧꯗ ꯑꯗꯨꯝ ꯐꯝꯅ ꯆꯥꯔꯦꯅꯦ ꯑꯣ
ꯑꯁꯤꯒꯨꯝꯕ ꯌꯣꯟꯒꯦ ꯍꯥꯏꯔꯗꯤ ꯑꯗꯨ ꯅꯠꯇ꯭ꯔꯗꯤ ꯌꯣꯟꯕꯗꯣ ꯁꯤꯠꯂꯣꯏꯕꯥ ꯃꯤ ꯑꯩꯈꯣꯏ ꯏꯃꯥꯟꯅꯕꯤ ꯑꯁꯤ ꯔꯦꯡꯂꯣꯡꯒꯤ ꯅꯨꯄꯤꯗꯁꯨ ꯅꯍꯥꯟ ꯁꯤꯂꯣꯡ ꯂꯥꯏꯕ ꯃꯇꯝꯗ ꯌꯣꯟꯕꯅꯦꯕ ꯃꯥꯒꯤ ꯑꯣ ꯃꯥꯒꯤꯗꯣ ꯑꯩꯗꯤ ꯄꯥꯝꯗꯕ ꯃꯥꯅ ꯌꯣꯟꯕꯁꯤꯡꯗꯣ ꯃꯥ ꯄꯥꯝꯕꯗꯣ ꯈꯛ ꯇꯣꯉꯥꯟꯕꯅꯦꯕ ꯑꯗꯨꯒꯤ ꯃꯤ ꯄꯥꯛ ꯂꯩꯗꯕꯒꯤꯔꯥ ꯈꯪꯗꯦ ꯃꯥꯗꯣ ꯇꯣꯛꯈ꯭ꯔꯦ ꯃꯥ ꯌꯨꯝꯗ ꯊꯣꯛꯄꯒꯤ ꯔꯥꯁꯨ ꯈꯪꯗꯦ ꯐꯖꯗꯤ ꯐꯖꯩꯌꯦ ꯑꯗꯨ ꯑꯣꯏꯔꯁꯨ ꯑꯩꯈꯣꯏꯗꯤ ꯄꯥꯝꯗꯕ ꯀꯔꯤ ꯇꯥꯎꯔꯒ ꯂꯩꯅꯤ ꯉꯁꯤꯗꯤ ꯂꯥꯏꯔꯤꯛ ꯄꯥꯒꯦꯔꯣ
ꯇꯨꯝꯅꯤꯡꯗ ꯐꯣꯟ ꯌꯦꯡ ꯌꯦꯡꯉꯒꯥ ꯍꯧꯖꯤꯛ ꯇꯨꯝꯁ꯭ꯔꯅ ꯂꯩꯕꯅ ꯑꯃꯨꯛꯀ ꯇꯨꯝꯕ ꯉꯝꯗꯕ
ꯉꯁꯤꯒꯤ ꯊꯥꯁꯦ ꯊꯥꯔꯇꯤꯟꯒꯤꯔ ꯊꯥꯔꯇꯤ ꯋꯥꯟꯒꯤꯔ
ꯊꯥꯔꯇꯤ ꯋꯥꯟ ꯃꯥꯅꯦ ꯑꯦ ꯊꯥꯔꯇꯤꯅꯦ ꯉꯁꯤ ꯂꯣꯏꯈ꯭ꯔꯅꯦ
ꯑꯣ
ꯖ ꯐꯅꯦꯛ ꯍꯟꯗꯛꯁꯦ ꯁꯥꯡꯅ ꯍꯥꯎꯗꯕꯒ ꯑꯁ ꯆꯥꯗꯣ ꯍꯩꯔꯨꯔꯣ ꯆꯥꯛ ꯂꯝꯃꯦ ꯍꯥꯢꯕꯗꯤꯅꯦ ꯍꯟꯗꯛꯇꯤ
ꯁꯦ ꯎꯝ ꯌꯦꯟ ꯌꯣꯟꯕꯗꯣ ꯄꯤꯀꯜ ꯁꯦꯝꯃꯒꯥ ꯆꯥꯑꯣꯅꯥ ꯅꯣꯏꯁꯨ ꯌꯦꯟꯗꯣ ꯑꯩꯈꯣꯏ ꯅꯍꯥꯟ ꯌꯣꯟꯕꯒꯤ ꯌꯦꯟꯗꯣ ꯑꯗꯨꯒꯨꯝꯕ ꯁꯦꯃꯒꯥ ꯈꯔ ꯊꯝꯃꯣꯅ
ꯌꯦꯟꯁꯥꯡ ꯍꯥꯎꯗꯕ ꯇꯧꯉꯥꯟꯅ ꯁꯔꯛꯀꯅꯤ ꯍꯥꯎꯕ ꯃꯇꯝꯗ ꯑꯗꯨ ꯁꯨꯝ ꯁꯤꯕꯦ
ꯑꯗꯨꯕꯨꯗꯤ ꯍꯣꯏ ꯍꯣꯁꯇꯦꯜ ꯂꯩꯕꯥ ꯃꯤꯁꯤꯡꯗꯤꯀꯣ ꯃꯤꯁꯨ ꯌꯥꯝꯕꯅꯤꯅ
ꯑꯗꯨꯁꯨ ꯅꯨꯡꯉꯥꯏꯇꯕꯀꯣ ꯃꯤ ꯃꯔꯛꯇꯨꯗꯥ
ꯁꯟꯒꯤ ꯃꯅꯨꯡꯁꯗꯣ ꯌꯥꯝ ꯆꯠꯅꯤꯡꯉꯦ ꯈꯡꯕꯔꯥ ꯁꯥꯟꯒꯤ ꯃꯅꯨꯡꯁꯥꯗꯣ ꯌꯥꯝ ꯆꯥꯅꯤꯡꯉꯦꯕ
ꯃꯅꯨꯡ ꯁꯥꯒꯤ ꯃꯔꯤꯟꯗꯨ ꯑꯗꯨꯁꯨ ꯑꯗꯨꯝ ꯌꯣꯜꯕ ꯁꯁꯤꯠꯀꯅꯤ ꯆꯠꯅꯤ ꯇꯧꯔꯒ
ꯑꯣ ꯑꯗꯨꯒ ꯁꯤ ꯑꯣꯛꯒ ꯊꯔꯣꯏ ꯊꯣꯡꯕꯁꯨ
ꯑꯣ ꯑꯩꯈꯣꯏꯒꯤ ꯇ꯭ꯔꯣꯈꯣꯒꯤꯗ ꯒꯥꯔꯤ ꯂꯧꯈ꯭ꯔꯣ ꯍꯥꯏ ꯑꯩꯈꯣꯏꯒꯤ ꯕꯤꯖꯤꯅꯦꯁ ꯐꯥꯎꯅꯅ
ꯃꯥꯒꯤꯗꯨ
ꯑꯩꯅ ꯍꯤꯡꯉꯤꯕ꯭ꯔꯥ ꯍꯥꯏꯔꯥꯒ ꯂꯩꯔꯤꯌꯦ ꯃꯥꯅ ꯇꯧꯗꯕꯒꯤꯅꯦ
ꯑꯣ ꯃꯥꯗꯤ ꯃꯥꯒꯤ ꯏꯟꯚꯦꯁ ꯇꯥꯎꯕꯗꯤ ꯑꯗꯨꯝ ꯐꯪꯈ꯭ꯔꯦꯅ ꯌꯥꯏꯗ
ꯍꯣꯏꯗꯧ ꯂꯥ ꯐꯪꯂꯗꯗꯤ ꯑꯗꯨꯝ ꯇꯧꯉꯥꯏ ꯂꯩꯇꯕꯅꯤꯅꯀꯣ
ꯎꯝ
ꯑꯣ
ꯑꯗꯨꯒꯨꯝꯕꯗꯤ ꯑꯁ ꯑꯩꯈꯣꯏꯗꯤ ꯇꯥꯎꯕ ꯐꯪꯉꯣꯏꯗ ꯄꯩꯁꯥꯁꯨ ꯂꯩ ꯇꯦ
ꯈꯜꯒ ꯄꯦꯛꯄꯒ ꯃꯥꯡꯅꯗꯤ ꯀꯞꯀꯗꯕꯁꯦ ꯑꯩꯗꯤ ꯗꯧꯅꯥꯥꯏ ꯊꯤꯕꯁꯨ ꯍꯩꯔꯣꯏ ꯈꯣꯏꯗꯤ ꯍꯩꯁꯨ ꯍꯩꯕ ꯗꯧꯅꯥꯥꯏꯟ ꯊꯤꯈꯤꯕꯒꯤ
ꯎꯝ